ꯍꯜꯂꯣ
ꯎꯝ ꯑꯥ ꯇꯥꯏꯌꯦ ꯅꯝꯕ ꯆꯠꯇ꯭ꯔꯤꯅꯦ
ꯑꯃ ꯑꯩꯅ ꯅꯪꯉꯣꯟꯗ ꯍꯧꯖꯤꯛ ꯊꯥꯔꯛꯄꯗꯣ
ꯑꯩ ꯈꯪꯗꯦ ꯌꯦꯡꯒꯦ
ꯊꯥꯈꯤꯕꯅꯣ ꯑꯗꯨꯗꯣ ꯊꯣꯛꯂꯛꯏꯅꯦ ꯍꯥꯏꯕ ꯑꯗꯣ ꯑꯩꯅ ꯑꯗꯨꯗꯩꯗ ꯁꯤꯅꯣ ꯆꯠꯈ꯭ꯔꯦ ꯑꯗꯨꯒ ꯑꯃꯨꯛ ꯑꯩꯅ ꯀꯣꯂꯣꯝ ꯃꯥꯟꯕꯗꯨꯗ ꯌꯦꯛꯑꯒ ꯁꯤꯗ ꯇꯧꯔꯛꯄ ꯀꯦꯝ ꯇꯧꯔꯣꯏꯅ
ꯑꯥ ꯇꯧꯔꯣꯏ ꯑꯩꯒꯤ ꯍꯧꯖꯤꯛꯀꯤꯗꯣ ꯌꯥꯗꯕꯗꯣ ꯍꯥꯏꯔꯛꯑꯝꯃꯦ ꯍꯧꯖꯤꯛ
ꯀꯩ ꯍꯥꯏꯔꯛ ꯏ ꯕ
ꯑꯁꯦꯡꯕꯗꯨꯗ ꯍꯥꯞꯄꯣ ꯆꯣꯏꯊꯣꯛꯅ ꯍꯥꯞꯀꯅꯨ ꯍꯥꯏꯗꯤ ꯑꯁꯦꯡꯕ ꯃꯥꯒꯤ ꯂꯩꯖꯕ ꯑꯦꯞꯇꯣ
ꯎꯝ
ꯑꯗꯨꯗ ꯍꯥꯞꯄꯨ ꯀꯩꯅꯣ ꯄꯨꯂꯞ ꯅꯪꯒꯤ ꯑꯦꯀꯥꯎꯟꯗꯣ ꯊꯣꯛꯑꯒ ꯂꯣꯛ ꯑꯥꯎꯠ ꯇꯧꯊꯣꯛꯑꯒ ꯈꯣꯠꯂꯒ ꯍꯥꯏꯔꯛꯑꯦ
ꯑꯗꯨꯨꯗꯤ ꯑꯃꯗ ꯀꯃꯥꯏꯅ ꯑꯅꯤ ꯑꯍꯨꯝ ꯍꯥꯞꯇꯣꯏꯕ
ꯑꯗꯨꯅꯦ ꯑꯗꯨ ꯇꯧꯔꯗꯤ ꯑꯃꯨꯛ ꯍꯥꯟꯅꯒꯤ ꯃꯥꯡꯉꯒ ꯅꯝ ꯌꯥꯗꯕꯤ ꯇꯧꯈ꯭ꯔꯗꯤ ꯀꯃꯥꯏꯅ ꯇꯧꯅꯤ
ꯎꯝ ꯍꯥꯟꯅꯒꯤ ꯃꯤꯗꯨꯅꯔꯣ ꯍꯟꯗꯛꯀꯤ ꯑꯅꯧꯕ ꯃꯤꯗꯨꯅꯔꯣ ꯍꯥꯏꯔꯛꯏꯁꯦ ꯑꯗꯨ ꯌꯥꯔꯦ ꯑꯇꯣꯞꯄꯗ ꯑꯗꯨꯝ ꯀꯩꯅꯣ ꯇꯧꯔꯁꯨ
ꯎꯝ ꯍꯧꯖꯤꯀꯤꯁꯤ ꯇꯧꯔꯔꯣꯏ ꯑꯗꯨꯝ ꯌꯥꯗ꯭ꯔꯁꯨ ꯌꯥꯔꯁꯨ ꯀꯅꯣ ꯍꯧꯖꯤꯛꯀꯤ ꯃꯥꯒꯤ ꯃꯈꯥꯗ ꯌꯥꯎꯕꯅꯦꯕ ꯍꯧꯖꯤꯛꯀꯤ ꯌꯥꯗ꯭ꯔꯤꯗꯨꯁꯨ
ꯎꯝ
ꯑꯗꯨꯒꯤꯗꯣ ꯑꯗꯨꯝ ꯂꯩꯖꯔꯁꯅꯨ
ꯑꯗꯨꯒꯤ ꯅꯠꯇꯕ꯭ꯔꯥ ꯅꯪꯒꯤ ꯋꯥ ꯉꯥꯡꯕ ꯑꯃ ꯇꯧꯕꯗꯣ
ꯑꯥ ꯃꯥꯅꯦ ꯑꯗꯨꯒꯤꯅꯦ
ꯑꯗꯨ ꯌꯥꯔꯦ ꯗꯨꯃꯥꯏꯅ ꯈꯔ ꯀꯩꯅꯣ ꯇꯧꯗꯣꯏ ꯑꯣꯏꯗꯤ
ꯑꯗꯨꯅꯦ ꯃꯥꯡꯈꯤꯗꯧ ꯁꯔꯨꯛ ꯄꯥꯃꯨꯏ ꯨ ꯑꯗꯨꯝ ꯂꯩꯖꯔꯁꯅꯨ
ꯎꯝ
ꯍꯌꯦꯡ ꯑꯅꯧꯕ ꯂꯥꯛꯑꯀꯥꯟꯗ ꯑꯩꯒꯤ ꯑꯔꯤꯕꯗꯨꯗ ꯑꯣꯏꯅ ꯑꯩꯒꯤ ꯑꯇꯣꯞꯄ ꯍꯥꯞꯄꯣ ꯍꯥꯏꯔꯒꯦ ꯍꯧꯖꯤꯛꯀꯤ ꯅꯝꯕꯔꯗꯨꯗ
ꯍꯣꯏ ꯑꯗꯨꯅ ꯐꯔꯦꯗ
ꯎꯝ ꯁꯤꯖꯤꯟꯅꯔꯔꯣꯏꯒꯦ ꯍꯧꯖꯤꯛꯀꯤꯗꯣ
ꯅꯣꯏ ꯏꯅꯥꯎꯄꯤꯒꯤꯗꯤ ꯂꯥꯛꯏꯔꯣ
ꯈꯪꯗꯦ ꯃꯥ ꯇꯜꯂꯦ ꯇꯜꯂꯦ ꯇꯧꯗꯕꯅꯦ ꯑꯝꯇ ꯃꯥꯗꯤ
ꯇꯧꯔꯝꯃꯣꯏ ꯈꯪꯉꯦ
ꯎꯝ ꯑꯇꯟꯕ ꯃꯤꯅ ꯍꯦꯟ ꯄꯩꯁꯥ ꯆꯪꯉꯤ ꯏꯕꯦꯝꯃ ꯀꯃꯥꯏꯅ ꯇꯩꯅꯣ ꯇꯟꯗꯕ ꯊꯕꯛ ꯇꯧꯕ ꯑꯩꯈꯣꯏ ꯆꯪꯗꯦ ꯍꯣꯏ ꯄꯩꯁꯥ ꯈꯪꯗꯦ ꯄꯩꯁꯥ ꯀꯥꯗ꯭ꯔꯤꯀꯣ ꯑꯗꯨ ꯍꯥꯏꯔꯒ
ꯎꯝ ꯑꯝꯇ ꯀꯔꯛꯇ꯭ꯔꯤꯌꯦ
ꯀꯌꯥꯝꯕ ꯐꯪꯗꯣꯏꯅꯣ ꯈꯪꯗꯤꯌꯦ ꯑꯗꯨꯒ ꯇꯧꯕ ꯂꯣꯏꯕ ꯂꯣꯏꯕꯒ ꯑꯔꯥꯟꯕ ꯑꯆꯨꯝꯕ ꯈꯪꯕꯗꯣ
ꯎꯝ
ꯑꯗꯨꯒꯤꯁꯨ ꯀꯥꯗ꯭ꯔꯤꯕ ꯃꯥꯜꯂꯦꯀꯣ ꯅꯪ ꯇꯧꯕ꯭ꯔꯥ
ꯇꯧꯋꯦ ꯑꯝꯐꯥꯎ ꯀꯥꯗꯦ
ꯎꯝ ꯑꯗꯨꯝ ꯌꯦꯡꯗ꯭ꯔꯤ ꯌꯦꯡꯗ꯭ꯔꯤ ꯍꯥꯏꯔꯒ ꯂꯩ
ꯎꯝ ꯑꯗꯣ ꯌꯦꯡꯕꯨ ꯌꯦꯡꯉꯛꯇꯣꯏꯖꯥꯠꯂꯣ
ꯈꯪꯗꯧꯉꫭ ꯀꯃꯥꯏꯅ ꯇꯧꯗꯣꯏꯅꯣ ꯑꯩ ꯑꯩꯒꯤ ꯂꯣꯏꯕꯒ ꯄꯩꯁꯥ ꯀꯥꯕꯤꯗꯣ ꯑꯗꯨꯒꯤꯁꯨ ꯂꯥꯛꯈꯤꯗ꯭ꯔꯦ꯫
ꯂꯥꯛꯑꯔꯣꯏ ꯍꯥꯏꯕ꯭ꯔꯣ ꯅꯪ ꯍꯥꯏꯗ꯭ꯔꯣ
ꯑꯩ ꯍꯪꯗꯦ ꯇꯟꯗꯅ
ꯍꯪ ꯌꯥꯗ꯭ꯔꯣ
ꯇꯟꯕꯩ ꯍꯧꯗꯦ
ꯇꯟꯗꯕ ꯃꯤꯗꯅꯦ ꯄꯩꯁꯥ ꯐꯪꯗꯣꯏꯁꯦ ꯇꯜꯂꯗꯤ ꯐꯪꯉꯔꯣꯏ
ꯑꯗꯨꯅꯦ ꯄꯩꯁꯥꯗꯣ ꯑꯅꯤꯕꯧ ꯌꯧꯗ꯭ꯔꯤꯕ ꯑꯗꯨꯗꯤ ꯌꯧꯒꯦꯕꯨꯗꯤ ꯇꯧꯔꯦ ꯌꯧꯗ꯭ꯔꯦꯕ ꯑꯩꯗꫭ ꯇꯟꯗꯅ ꯑꯗꯨꯝ ꯇꯧꯗ꯭ꯔꯦ ꯕꯤꯠꯇꯨ ꯂꯩꯇ꯭ꯔꯕꯒꯤ ꯍꯥꯟꯅꯒꯤꯗꯨꯗꯩ ꯈꯨꯗꯤ ꯊꯤꯒꯤꯕꯗꯩ
ꯑꯗꯨꯏꯁꯨ ꯍꯪꯉꯣ ꯂꯥꯛꯇ꯭ꯔꯥ ꯂꯥꯛꯑꯣꯏꯗ꯭ꯔꯅ
ꯎꯝ ꯍꯪꯕꯨꯗꯤ ꯍꯒꯉꯦ ꯉꯁꯥꯏ ꯉꯔꯥꯡꯂ ꯉꯔꯥꯡꯗ ꯌꯥꯔꯛꯇꯕ꯭ꯔꯥ ꯃꯥ ꯇꯧꯕꯅꯦ
ꯑꯥ ꯃꯌꯥꯝꯅ ꯊꯥꯅꯔꯦꯑꯦ ꯑꯩꯅ ꯎꯕ꯫
ꯎꯝ ꯀꯩꯒꯤꯅꯣ ꯈꯪꯗꯦ
ꯅꯃꯥ ꯑꯩꯒ ꯔꯨꯨꯝ ꯊꯪꯅꯕꯗꯨꯗꯤ ꯅꯪꯒ ꯋꯥꯔꯤ ꯁꯥꯞꯁꯦ ꯄꯨꯔꯥ ꯑꯔꯨꯕ ꯋꯥꯔꯤꯅꯦꯌꯦ ꯁꯥꯥꯏꯁꯦ
ꯍꯣꯏ ꯑꯩꯒꯥ‌ ꯋꯥꯔꯤ ꯁꯥꯟꯅꯕ ꯑꯩꯅ ꯃꯥꯅ ꯃꯥꯥꯟꯅꯕ ꯍꯦꯛꯇ ꯁꯥꯖꯤꯟ ꯁꯥꯖꯤꯟ ꯉꯥꯡꯕ ꯃꯥ ꯊꯥꯖꯔꯤꯕꯣꯅꯤ
ꯑꯦ ꯃꯥꯗꯤ ꯅꯨꯡꯉꯥꯏꯔꯦ ꯀꯩꯅꯣ
ꯃꯥ ꯊꯋꯥꯏ ꯐꯖꯅ ꯌꯥꯎꯒ꯭ꫪꯦ
ꯍꯥꯥ
ꯊꯋꯥꯏ ꯌꯥꯝ ꯌꯥꯎꯋꯦꯕ
ꯃꯥꯒꯤ ꯃꯍꯣꯡ ꯍꯜꯂꯛꯄꯤꯗꫭ ꯑꯗꯨ ꯍꯟꯖꯟꯅꯕ ꯃꯥ
ꯎꯝ ꯃꯥ ꯍꯟꯖꯅꯕ ꯇꯧꯁꯅꯨ
ꯑꯗꯨꯒ ꯃꯥ ꯀꯩꯅꯣꯖꯨꯅꯦ ꯊꯕꯛꯀꯤꯗꫭ ꯃꯥꯗꯣ ꯇꯝꯅꯤ ꯍꯥꯏꯕ꯭ꯔꯥ
ꯀꯔꯝꯕ
ꯎꯝ ꯇꯝꯅꯤ ꯍꯥꯏꯕꯅꯦ ꯑꯃ ꯎꯝ ꯖꯍꯥꯖ ꯄꯥꯏꯕꯤꯗꯣ ꯑꯗꯨꯒꯤ ꯇꯝꯅꯤ ꯍꯥꯏꯕꯗꯣ ꯑꯗꯨꯏꯁꯨ ꯍꯪ ꯆꯠꯅꯤ ꯍꯥꯏꯕꯅꯤ ꯄꯩꯁꯥ ꯀꯩꯀꯥꯗꫭ ꯃꯥ ꯉꯁꯤꯔ ꯍꯌꯦꯡꯂ ꯈꯪꯗꯦ
ꯎꯝ ꯉꯁꯥꯏ ꯍꯥꯏꯔꯛꯑꯦ ꯑꯗꯨꯒꯤꯔꯗꯤ ꯈꯪꯗꯦ ꯊꯕꯛ ꯆꯠꯇꯧꯕ ꯂꯩ ꯈꯣꯠꯂꯦ ꯍꯥꯏꯔꯝꯃꯦ꯫
ꯃꯅꯦ ꯑꯗꯨꯒꯤ ꯑꯣꯏꯔꯝꯅꯤ
ꯑꯁ ꯑꯈꯣꯏꯁꯤꯅ ꯀꯔꯤ ꯑꯣꯏꯗꯣꯏꯅꯣ ꯈꯪꯗꯦꯗ꯫
ꯑꯩꯅ ꯃꯌꯥ ꯐꯥꯕꯤ ꯇꯧꯋꯤꯗꯣ ꯍꯧꯖꯤꯛ
ꯎꯝ
ꯑꯗꯨ ꯐꯥꯔꯗꯤ ꯅꯪꯗꯤ ꯊꯕꯛꯀꯤ ꯑꯝꯇ ꯂꯥꯛꯑꯔꯣꯏ ꯈꯣꯠꯂꯔꯣꯏꯅꯦ ꯍꯥꯏꯕ꯫
ꯎꯝ
ꯂꯨꯃꯥꯟꯅ ꯎꯝ ꯖꯍꯥꯖ ꯑꯗꯨꯝꯕ ꯄꯥꯏꯕꯗꯨ ꯈꯛꯅꯦ ꯌꯥꯗꯕ ꯑꯇꯩꯗꯤ ꯂꯣꯏ ꯌꯥꯏ ꯑꯥ ꯑꯈꯣꯏꯅ ꯑꯗꯨ ꯈꯜꯂꯤꯉꯩꯗ ꯃꯥ ꯃꯌꯥ ꯐꯥꯕ ꯂꯣꯏꯕꯗꯨꯅ ꯍꯜꯂꯛꯑꯅꯤ ꯀꯥꯏꯅ ꯇꯧꯔꯝꯕꯅꯦ ꯑꯩꯗꯤ ꯍꯣꯏ ꯍꯣꯏ ꯍꯥꯜꯂꯗꯣꯏꯅꯤ ꯍꯥꯏꯔꯝꯕꯅꯤ ꯍꯦꯛ ꯁꯥꯎꯅꯤꯡꯉꯛꯇꯅ
ꯑꯁ ꯅꯩꯔꯦꯍꯦ ꯃꯁꯨ
ꯌꯥ ꯄꯣꯛꯂꯛꯇꯕ
ꯍꯣꯏ ꯃꯌꯥꯝ ꯐꯥꯆꯍꯤ ꯎꯝ ꯆꯍꯤ ꯑꯅꯤꯃꯨꯛ ꯀꯌꯥ ꯆꯪꯒꯦ ꯆꯍꯤ ꯑꯅꯤ ꯑꯃ
ꯑꯃ ꯍꯦꯟꯅꯗꯤ ꯆꯪꯗꯣꯏꯅꯦ ꯁꯠꯄ ꯈꯣꯠꯄꯅꯦ ꯃꯌꯥꯝ ꯆꯍꯤ ꯑꯅꯤꯃꯨꯛꯇꯤ ꯆꯪꯗꯣꯏꯅꯦ
ꯑ ꯃꯥꯒꯤ ꯌꯥꯗꯣ ꯃꯅꯨꯡꯗ ꯌꯥꯝ ꯂꯩꯕꯅꯦ
ꯎꯝ ꯑꯗꯨꯗ ꯍꯥꯏꯗꯤ ꯗꯥꯏꯔꯦꯛ ꯌꯦꯡꯉꯒ ꯍꯥꯟꯅ ꯁꯦꯡꯇꯣꯛꯑꯒ ꯁꯠꯇ꯭ꯔꯗꯤ ꯐꯥꯕ ꯌꯥꯔꯣꯏꯗꯅ꯫
ꯎꯝ
ꯆꯠꯈꯤꯗꯣꯏꯅꯦ ꯍꯤꯗꯥꯛꯀ ꯀꯥꯞꯄꯒ
ꯌꯥꯝ ꯃꯊꯪ ꯃꯊꯪ ꯌꯥꯝ ꯇꯧꯔꯛꯈꯤꯗꯣꯏꯅꯦ ꯑꯗꯨ ꯑꯁ ꯇꯜꯦꯗ ꯀꯣ ꯌꯥꯝꯃꯦꯁ
ꯌꯨꯝ ꯂꯩꯕ ꯅꯨꯡꯉꯥꯏꯕ꯭ꯔꯣ
ꯅꯨꯡꯉꯥꯏ ꯍꯥꯏꯗꯔ ꯅꯨꯡꯉꯥꯏ ꯑꯁ ꯄꯩꯁꯥ ꯇꯥꯗꯩ ꯃꯇꯥꯡꯗꯗꯤ ꯌꯥꯝ ꯅꯨꯡꯉꯥꯏꯇꯦ
ꯎꯝ ꯑꯩꯈꯣꯏ ꯁꯤꯗ ꯍꯧꯗꯣꯡ ꯃꯆꯥ ꯑꯃ ꯂꯩ ꯆꯥꯛ ꯊꯥꯒꯗꯧꯕꯅꯦ ꯍꯧꯗꯣꯡ ꯃꯆꯥꯗꯣ ꯊꯤ ꯈꯪꯗ꯭ꯔꯦ ꯃꯃꯥ ꯗꯤ ꯆꯥꯔꯤ ꯀ
ꯀꯣꯏ ꯆꯠꯂꯝꯅꯦ
ꯁꯤꯗꯨ ꯋꯥꯄꯦ ꯑꯍꯨꯝ ꯊꯣꯛꯄ ꯑꯅꯤ ꯑꯃꯅ ꯑꯃ ꯁꯤꯈ꯭ꯔꯦ ꯑꯃꯅ ꯀꯥꯏ ꯊꯝꯃꯝꯃꯝꯗꯣ ꯈꯪꯗꯦ
ꯀꯨꯏꯗ꯭ꯔꯤꯕ ꯄꯣꯛꯄ
ꯀꯨꯏꯗ꯭ꯔꯤꯕ ꯍꯥꯏꯁꯦ ꯍꯣꯏ ꯊꯥ ꯃꯨꯛꯇꯤ ꯐꯔꯛꯑꯦꯗ ꯑꯗꯨꯝ ꯆꯥꯎꯔꯦ ꯆꯥꯕ ꯈꯣꯠꯄ ꯂꯣꯏꯅ ꯍꯩꯔꯦꯕꯦꯝꯃ ꯑꯗꯨꯗ ꯁꯦꯟꯅꯕꯗ ꯁꯤꯒꯦꯗꯧꯔꯦ ꯍꯥꯏꯗꯤ ꯂꯛꯅꯕꯁꯨ ꯅꯨꯡꯉꯥꯏꯕ ꯍꯧꯗꯣꯡꯗꯨ ꯈꯔ ꯎꯝ ꯑꯉꯥꯡ ꯑꯣꯏꯔꯤꯕꯩ
ꯑꯗꯨꯕꯨꯗꯤ ꯑꯉꯥꯡ ꯂꯩꯕ ꯁꯦ ꯅꯨꯉꯥꯏꯕꯅꯦ꯫
ꯍꯣꯏ
ꯃꯖꯁ ꯑꯩꯁꯦ ꯍꯥꯡꯆꯤꯠ ꯂꯥꯛꯁꯤꯔꯥ ꯈꯜꯂꯦꯅꯦ
ꯅꯪ ꯊꯕꯛ ꯂꯩꯇ꯭ꯔꯣ ꯌꯨꯝꯗ
ꯊꯕꯛ ꯍꯥꯏꯁꯦ ꯍꯌꯦꯡꯕꯣꯡꯗꯤ ꯂꯩꯕ ꯌꯥꯏ ꯍꯪꯆꯤꯠꯇꯤꯗꯤ ꯂꯩꯇꯕ ꯌꯥꯏ
ꯎꯝ ꯑꯗꯨꯗꯤ ꯂꯥꯛꯑꯁꯨ ꯌꯥꯏ ꯀꯩꯅꯣ
ꯎꯝ ꯑꯥꯗ ꯂꯩꯕꯅ ꯈꯨꯗꯣꯡꯆꯥꯥꯗꯧ ꯃꯥꯟꯕ
ꯍꯣꯏ ꯌꯨꯝꯗ ꯂꯩꯔꯒꯗꯤ ꯑꯃꯨꯛ ꯌꯥꯔꯗꯩ ꯅꯪ
ꯑꯗꯦ ꯑꯗꯒꯤ ꯀꯩꯅꯣꯁꯨ ꯌꯥꯝ ꯆꯠꯂꯦꯕ ꯂꯣꯏꯕ ꯅꯥꯏꯗꯕꯤ ꯅꯠꯇꯕꯒꯤ ꯑꯩꯒꯤꯁꯦ
ꯎꯝ ꯀꯨꯝꯅ ꯆꯠꯅꯤꯡꯌꯦ ꯑꯗꯨꯕꯨꯗꯤ
ꯑꯗꯨ ꯇꯧꯕꯗ ꯌꯥꯝ ꯅꯨꯡꯉꯥꯏꯇ꯭ꯔꯦ
ꯅꯪ ꯉꯁ꯭ꯋꯥꯥꯏ ꯕꯣꯜ ꯕꯣꯜ ꯌꯦꯡꯉꯝꯃꯣꯏ ꯅꯪꯕꯨꯗꯤ
ꯌꯦꯡꯗꯦ
ꯑꯁ ꯌꯥꯝ ꯈꯗꯦ
ꯃꯌꯥꯝꯅ ꯊꯝꯅꯔꯛꯄꯗ ꯎꯏꯌꯦ ꯑꯗꯨ ꯈꯛꯇꯅ ꯑꯩꯅ ꯌꯦꯡꯕꯥ
ꯗꯗꯤ ꯣꯜ ꯀꯥꯞꯊꯣꯛꯇ꯭ꯔꯣ
ꯍꯥꯥ
ꯕꯣꯜ ꯀꯥꯞꯊꯣꯛꯇ꯭ꯔꯕ
ꯈꯪꯗꯦ ꯏꯃꯥꯟꯅꯕꯤ ꯑꯩ ꯌꯨꯝꯗꯒꯤ ꯃꯄꯥꯟ ꯍꯦꯟꯗꯦ ꯅꯨꯃꯤꯗꯥꯡꯒꯨꯝꯕ ꯊꯣꯛꯄ ꯅꯠꯇꯅ ꯊꯣꯛꯑꯁꯨ ꯎꯨꯝ ꯑꯃꯗ ꯆꯠꯄ ꯆꯣꯏꯊꯣꯛꯇꯕꯤꯗ
ꯎꯝ
ꯑꯗꯨ
ꯀꯔꯟ ꯐꯨꯖꯜꯂꯛꯇꯧꯔꯦ ꯍꯧꯖꯤꯛ ꯑꯩ
ꯑꯥ ꯈꯤꯇꯪ ꯇꯥꯕ꯭ꯔꯦ
ꯎꯝ ꯐꯨꯔꯝꯕꯅꯤ
ꯀꯥꯔꯟ ꯑꯁ ꯀꯥ ꯑꯃ ꯇꯣꯉꯥꯟꯅ ꯄꯨꯂꯞ ꯏꯁꯩ
ꯑꯣ ꯀꯩꯅꯣꯒꯤ ꯃꯤꯅ ꯑꯇꯣꯞꯄ ꯀꯩꯅꯣꯗꯒ ꯍꯥꯏꯗꯤ ꯎꯝ ꯍꯣꯏ ꯐꯤꯂꯝꯗ ꯍꯥꯏꯔꯒꯦ ꯌꯥꯎꯕ ꯃꯁꯥꯒꯤ ꯀꯥ ꯑꯃꯃꯝ ꯏꯁꯥꯒꯤ ꯈꯣꯟꯁꯨ ꯊꯣꯛꯇꯕ ꯃꯤꯒꯤ ꯈꯣꯟꯁꯨ ꯇꯥꯗꯕꯗꯣ ꯈꯪꯉꯤꯅ
ꯑꯥ ꯈꯪꯉꯦ ꯑꯗꯨꯃꯥꯏꯅ
ꯎꯝ ꯄꯥꯎ ꯄꯥꯐꯝꯗ ꯑꯣꯏꯅ ꯆꯠꯂꯁꯤꯔꯥ
ꯑꯗꯨꯅꯦ ꯑꯗꯨ ꯀꯩꯅꯣ ꯑꯣꯏꯗꯤ ꯂꯩꯔꯝꯅꯤ ꯍꯥꯏꯕ ꯃꯊꯛꯀꯤ ꯏꯁꯩ ꯁꯛꯄꯤꯗꯣ
ꯑꯣ ꯏꯁꯩ ꯁꯛꯄꯤ ꯍꯥꯏꯗꯤ
ꯕꯥꯁꯤ ꯈꯣꯡꯕꯗꯣ
ꯑꯣ ꯕꯥꯁꯤ ꯈꯣꯡꯕꯗꯨꯒ ꯑꯩ ꯀꯥ ꯅꯥꯀꯟꯗꯨꯒ ꯁꯝꯅꯩ ꯍꯥꯏꯌꯦ
ꯑꯥ ꯑꯥ ꯉꯥꯔꯥꯡ ꯑꯩꯅ ꯍꯥꯏꯈꯤꯕꯅꯦ
ꯎꯝ ꯃꯥꯗꯤ ꯈꯪꯗꯤꯌꯦ ꯅꯪꯅ ꯍꯥꯏꯔꯛꯄ ꯃꯥꯜꯂꯦ ꯑꯗꯨꯒ ꯁꯥꯟꯅꯩꯌꯦꯅ ꯍꯥꯏꯌꯦꯕ
ꯑꯥ ꯃꯥꯁꯨ ꯉꯔꯥꯡ ꯑꯅꯧꯕ ꯑꯣꯏꯈꯤꯕꯅꯦ ꯃꯥ ꯈꯨꯃꯥꯡ ꯌꯥꯝ ꯆꯥꯎꯁꯤꯟꯈ꯭ꯔꯕꯅꯦ
ꯑꯦ ꯃꯥ ꯀꯌꯥ ꯇꯧꯈ꯭ꯔꯕ
ꯈꯪꯗꯦ ꯃꯃꯥꯟꯅꯕ ꯃꯃꯥꯟꯅꯕꯁꯤꯡꯒꯁꯨ ꯈꯔ ꯇꯧꯕ ꯃꯥꯜꯂꯦ ꯃꯥ
ꯍꯥꯟꯅꯗꯒꯤ ꯌꯥꯎꯕ ꯂꯩ ꯍꯥꯏꯕ꯭ꯔꯕ ꯃꯥꯒꯤ
ꯈꯪꯗꯦ ꯁꯥꯟꯅꯩ ꯍꯥꯏꯌꯦ ꯑꯃ ꯑꯗꯨꯒ ꯊꯥꯔꯛꯑꯦ ꯌꯥꯝꯁꯨ ꯊꯣꯛꯑꯦ ꯋꯥꯔꯤ ꯁꯥꯟꯅꯕꯩ ꯃꯇꯝꯗꯣ ꯆꯥꯇ꯭ꯔꯦꯠꯀ ꯀꯌꯥꯅꯣꯃ
ꯑꯩꯁ ꯁ꯭ꯋꯥꯏꯗ ꯀꯔꯟ ꯐꯨꯕ ꯃꯣꯏ ꯑꯍꯨꯝ ꯃꯔꯤ ꯀꯥꯏꯟꯅ ꯆꯪꯉꯒ ꯍꯧꯖꯤꯛ ꯀꯟꯅ ꯀꯔꯝ ꯐꯨꯊꯠꯅꯔꯤꯀꯣ
ꯎꯝ ꯇꯥꯗꯦ ꯇꯥꯗꯦ
ꯑꯣ ꯑꯗꯨꯕꯨꯗꯤ ꯐꯔꯦ ꯑꯩ ꯃꯣꯟ ꯃꯈꯥꯗꯅꯤ ꯂꯩ
ꯑꯩꯕꯨꯗꯤ ꯑꯉꯥꯡ ꯃꯆꯥ ꯃ ꯆꯖꯥ ꯂꯥꯛꯀꯥꯟꯗ ꯍꯧꯖꯤꯛ ꯑꯁ ꯁꯦꯠꯇꯣꯔꯤꯅꯦ
ꯅꯣꯏ ꯑꯉꯥꯡ ꯃꯆꯥ ꯂꯩꯕ꯭ꯔꯣ
ꯑꯩꯈꯣꯏ ꯊꯪꯅꯕꯗ ꯂꯩꯌꯦ ꯏꯅꯥꯎꯄꯥꯒꯤ ꯃꯆꯥ
ꯎ
ꯏꯅꯥꯎꯄꯥꯗꯨꯕꯨꯗꯤ ꯑꯩꯅ ꯀꯀꯥ ꯊꯣꯛꯏ ꯑꯗꯨꯑꯣꯏꯁꯨ ꯑꯩꯅ ꯍꯟꯕ ꯑꯗꯨꯝ
ꯀꯩꯅꯣ ꯅꯪꯅ ꯆꯍꯤ ꯍꯜꯂꯤꯔꯕ
ꯆꯍꯤ ꯍꯥꯟꯕ ꯃꯤꯡꯒꯧꯅ ꯃꯥꯅ ꯍꯥꯟꯕ
ꯑꯣ ꯑꯗꯨ ꯀꯩꯅꯣ ꯇꯧꯕ
ꯃꯆꯥꯅ ꯃꯥꯅ ꯄꯣꯛꯈ꯭ꯔꯦ
ꯑꯁ ꯑꯗꯨꯗꯤ ꯅꯪ ꯀꯩꯗꯧꯔꯤꯕ
ꯑꯩ ꯀꯅꯥꯗ ꯀꯩꯗꯧꯗꯣꯏꯅꯣ
ꯅꯪꯁꯨ ꯂꯨꯍꯣꯡꯊꯣꯛꯑꯁꯦ ꯑꯗꯨꯗꯤ ꯎꯝ ꯀꯩꯅꯣꯗ ꯅꯪ ꯍꯥꯟꯅꯒꯤ ꯑꯗꯨꯗ ꯑꯗꯨꯗꯨꯒꯤ ꯃꯃꯥꯟꯅꯕꯗ
ꯎꯝ ꯃꯕꯨꯛ ꯀꯥꯡꯕꯗꯣ
ꯎꯝ
ꯌꯥꯏꯅꯦ ꯃꯣꯏ ꯃꯅꯥꯛꯇ ꯑꯣꯏꯅ ꯆꯠꯈ꯭ꯔꯒꯦ
ꯎꯝ ꯑꯩꯈꯣꯏ ꯍꯧꯖꯤꯛꯀꯤ ꯑꯅꯧꯕꯗꯣ
ꯎꯝ
ꯑꯗꯨꯗꯣ ꯑꯩꯅ ꯅꯍꯥꯏꯔꯦ ꯉꯔꯥꯡꯅ ꯅꯍꯥꯟꯅ ꯊꯥꯔꯛꯄꯗꯣ ꯍꯧꯖꯤꯛ ꯈꯛꯇꯗ ꯍꯜꯂꯛꯑꯦ
ꯑꯆꯥ ꯑꯩꯣꯟꯗ ꯇꯧꯔꯛꯑꯝꯃꯦ ꯑꯩ ꯍꯜꯂꯔꯣꯏꯜꯂ ꯌꯥꯗ꯭ꯔꯦ
ꯑꯩꯉꯣꯟꯗ ꯑꯃꯗꯣ ꯍꯥꯞꯄ꯭ꯔꯥ ꯍꯪꯉꯛꯑꯦ
ꯑꯥ
ꯑꯩꯅ ꯍꯥꯞꯇꯦ ꯍꯥꯏꯈ꯭ꯔꯅꯤ ꯎꯝ ꯑꯅꯧꯕꯗ ꯍꯥꯞꯇꯕꯩꯅꯦ ꯍꯥꯏꯈ꯭ꯔꯅꯤ
ꯑꯣ ꯁ ꯇꯟꯃꯨ ꯇꯟꯁꯤꯜꯂꯛꯑꯦ ꯑꯗ ꯑꯅꯤ ꯐꯥ ꯀꯣꯛ
ꯍꯣꯏ ꯑꯩꯩꯅꯁꯤꯗ ꯅ ꯀꯣꯡꯡꯂꯞꯅꯕꯤ ꯑꯃꯅ ꯌꯥꯗ꯭ꯔꯕꯗꯣ ꯑꯩ ꯁꯦꯝꯖꯤꯟꯁꯤꯔꯅ ꯀꯟꯅ ꯈꯜꯂꯤ ꯍꯧꯖꯤꯛ ꯋꯥꯈꯜꯁꯦ
ꯎꯝ ꯄꯩꯁꯥ ꯐꯪꯉꯣꯏꯅꯤ ꯁꯦꯝꯃꯨꯛ ꯐꯪꯗ꯭ꯔꯤꯉꯩ ꯁꯦꯝꯖꯤꯜꯂꯨꯅꯨ
ꯍꯣꯏ ꯑꯗꯨꯅꯤ ꯁꯤꯗꯩꯗ ꯍꯥꯟꯅ ꯈꯔ ꯐꯪꯉꯗꯤ ꯐꯩꯗꯅ
ꯑꯗꯨꯅꯦ ꯄꯩꯁꯥꯁꯦ ꯐ ꯀꯥꯟꯅ ꯑꯃꯨꯛꯁꯨ ꯑꯐꯪꯕ ꯍꯧꯖꯤꯛ ꯑꯃꯨꯛ ꯂꯦꯞꯈ꯭ꯔꯦꯗꯅ
ꯍ ꯑꯗꯨ ꯄꯩꯁꯥꯁꯨ ꯑꯩ ꯂꯣꯏꯁꯟꯐꯝ ꯈꯪꯗꯦ ꯍꯥꯏꯕ ꯃꯤꯒꯤ ꯄꯩꯁꯥ ꯐꯨꯒꯠꯈꯤꯕꯗ ꯂꯣꯏꯈ꯭ꯔꯦ ꯍꯥꯏꯕ
ꯍꯣꯏ ꯑꯗꯣ ꯅꯦ ꯇꯥꯅ ꯁꯤꯡꯗꯣꯛꯈꯤꯕꯅꯗꯤ ꯐꯩꯗ
ꯍꯣꯏ ꯍꯥꯏꯗꯤ ꯑꯗꯨꯃꯥꯏꯅ ꯐꯪꯉꯒ ꯁꯤꯡꯈꯤꯕꯗꯨ ꯐꯔꯦ ꯑꯩꯒꯤꯕꯨꯗꯤ ꯈꯔꯕꯨꯗꯤ ꯂꯦꯞꯍꯧꯋꯦꯕ
ꯎꯝ
ꯂꯤꯁꯤꯡ ꯑꯅꯤ ꯑꯍꯨꯝꯃꯨꯛ
ꯎꯝ
ꯍꯣꯏ ꯑꯩ ꯌꯥꯔꯦꯅ ꯈꯜꯂꯕꯗꯣ
ꯍꯣꯏ ꯅꯪ ꯃꯔꯨꯞꯇꯤ ꯐꯪꯈ꯭ꯔꯕꯣ ꯅꯣꯏ ꯃꯔꯨꯞꯇꯣ
ꯍꯟꯇꯛꯀꯤ ꯂꯥꯛꯏꯕ ꯊꯥ ꯑꯅꯤ ꯃꯇꯨꯡ ꯐꯪꯉ ꯍꯟꯇꯛ ꯊꯥ ꯃꯊꯪꯒꯤ ꯊꯥꯁꯤꯗ ꯐꯪꯉꯅꯤ ꯑꯁ
ꯎꯝ
ꯑꯗꯨꯁꯨ ꯄꯩꯁꯥꯗꯣ ꯍꯨꯟꯅꯕ ꯂꯩꯇꯔꯥꯗꯤ ꯁꯦꯟꯗꯣꯏ ꯈꯔ ꯆꯠꯊꯣꯛꯀꯦꯇꯧꯕꯥ ꯁꯤꯗꯅꯦ
ꯎꯝ
ꯏꯃꯥꯟꯕꯤ ꯑꯃ ꯃꯣꯏ ꯁꯦꯟꯗꯣꯏ ꯆꯠꯂꯦ ꯂꯤꯁꯤꯡ ꯀꯨꯟ ꯃꯉꯥ ꯆꯠꯂꯦꯌꯦ ꯅꯨꯡꯇꯤꯒꯤ ꯂꯨꯄꯥ ꯆꯅꯤ ꯆꯅꯤ ꯄꯤꯗꯤ ꯍꯣꯡꯒꯠꯇ꯭ꯔꯤꯔꯤꯕꯣ
ꯑꯩꯈꯣꯏꯩꯅ
ꯑꯗꯨꯗꯤ ꯌꯥꯝ ꯌꯥꯝꯗ꯭ꯔꯣ ꯁꯦꯟꯗꯣꯏꯗꯣ
ꯍꯣꯏ
ꯑꯗꯨꯅꯦ
ꯑ ꯏꯃꯥꯟꯅꯕꯤꯗꯣ
ꯎꯝ
ꯑꯩꯈꯣꯏ ꯃ ꯃꯅꯥꯛꯀꯤꯗꯣ
ꯎꯝ
ꯃꯥ ꯅꯍꯥꯟ ꯃꯔꯨ ꯐꯪꯉꯦ ꯍꯥꯏꯅ ꯀꯔꯝꯕꯅꯣ ꯑꯩ ꯃꯥ ꯄꯩꯁꯥꯗꯣ ꯈꯔ ꯌꯥꯎꯔꯝꯕ